ꯍꯜꯂꯣ
ꯑ ꯌꯕꯥ
ꯇꯕ
ꯇꯥꯏꯌꯦ ꯇꯥꯏꯌꯦ ꯇꯌꯦ ꯎ ꯁꯔꯗ ꯅꯪꯗꯤ
ꯑꯩꯁꯨ ꯆꯥꯔꯦ ꯀꯩ ꯏꯟꯁꯥꯡ ꯆꯥꯔꯒꯦ ꯉꯁꯤꯗꯤ
ꯁꯥ ꯅꯠꯇ꯭ꯔꯗꯤ ꯑꯩ ꯆꯥꯗꯦ
ꯑꯁ ꯐꯖꯔꯦꯅꯦ ꯑꯗꯨꯗꯤ
ꯎꯝꯝ ꯍ ꯏꯅꯥꯎ ꯅꯪꯕꯨ ꯅꯨꯡꯉꯥꯏꯔꯤꯕ꯭ꯔꯣ
ꯑꯁ ꯅꯨꯡꯉꯥꯏꯔꯤꯅꯦ ꯑꯁ ꯑꯩꯈꯣꯏ ꯕꯣꯗꯤ ꯎꯗꯕ ꯀꯨꯏꯔꯦꯅꯦ ꯑꯌꯥ ꯀꯃꯥꯏ ꯀꯃꯥꯏ ꯇꯧꯔꯤꯒꯦ ꯅꯪꯕꯣ ꯅꯅꯥꯊꯟꯗ ꯂꯩꯕ꯭ꯔꯣ ꯍꯟꯗꯛꯇꯤ
ꯍꯣꯏ
ꯣ ꯏꯪꯕꯨꯗꯤ ꯀꯗꯥꯗꯦ ꯌꯦꯡ ꯂꯛꯛꯇꯦ
ꯀꯔꯤ ꯄꯥꯜꯂꯛꯏ ꯔꯨꯝꯗ ꯌꯦꯡꯛꯏꯅꯦ
ꯐꯣꯟꯗꯒꯤ
ꯍꯣꯏ ꯐꯣꯟꯗ ꯌꯦꯡꯉꯦ ꯂꯦꯞꯇꯣꯞꯇ ꯃꯔꯛ ꯃꯔ ꯌꯦꯡꯉꯦ
ꯑ ꯑꯗꯨꯅꯦ ꯅꯨꯡꯉꯥꯏꯕꯅꯤꯗ ꯀ꯭ꯂꯥꯁ ꯆꯠꯂꯤꯕꯣ ꯅꯪꯕꯣ
ꯍꯟꯗꯛ ꯁꯨꯇꯅꯦꯈꯣꯏ
ꯑꯣ ꯁꯝꯃꯕ꯭ꯔꯦ
ꯍꯣꯏ ꯏꯟꯇꯥꯟꯁꯦ ꯑꯦ ꯄꯇꯥ ꯇ ꯍꯥꯏꯕ ꯌꯨꯅꯦ ꯁꯥꯔ ꯑꯣꯖꯥ ꯑꯩꯈꯣꯏꯅ ꯍꯥꯏꯔꯛꯇ꯭ꯔꯤ ꯀꯔꯤ ꯍꯥꯏꯅ ꯆꯠꯇꯣꯏꯅꯣ
ꯍꯟꯗꯛꯇꯤ ꯕꯦꯛ ꯆꯥꯔꯝꯃꯔꯣꯏꯗ ꯑꯩꯈꯣꯏ ꯑꯣꯖꯥꯁꯦ
ꯑꯁ ꯃꯦꯆꯕꯗꯤ ꯑꯁ ꯇꯨ ꯊꯥꯎꯖꯟ ꯇ꯭ꯋꯦꯟꯇꯤ ꯗꯅꯤꯗ ꯇꯝꯛ ꯏꯁꯦ ꯑ ꯃꯦꯁꯄꯨꯇꯤ ꯄꯥꯦꯇ ꯍꯦ ꯃꯦꯁꯄꯨꯇꯤ ꯊꯤ ꯂꯕꯣꯑꯣ
ꯌꯥꯗꯦ ꯌꯥꯗꯦ ꯑꯗꯨꯗꯤ ꯑꯩꯁꯨ ꯈꯪꯉꯤ ꯑꯗꯨꯒꯤ ꯅꯧꯔꯤꯉꯩꯗ ꯇꯣꯛꯍꯧꯔꯤꯁꯤꯗꯤ
ꯑꯗꯣ ꯑꯩꯁ ꯎꯆꯤꯟ ꯅꯧ ꯄꯥꯁ ꯇꯧꯔꯝꯃꯗꯤ ꯈꯜꯂꯣ ꯑꯝꯁꯣꯡꯗꯤ ꯂꯣꯏꯈ꯭ꯔꯅꯤ ꯂꯣꯏꯈ꯭ꯔꯕꯅꯤ ꯏꯃꯥ
ꯅꯛꯄ
ꯑꯗꯨ ꯕꯦꯛꯄꯨꯗꯤ ꯈꯔ ꯂꯩꯈꯤꯕꯅꯦ ꯑꯗꯣ ꯁꯥꯔꯇꯤꯐꯤꯀꯦꯗꯤ ꯄꯤꯔꯣꯏꯕ ꯑꯗꯨ ꯂꯣꯏꯗ꯭ꯔꯤ ꯐꯥꯎ
ꯑꯗꯣ ꯀꯩꯅꯣꯗꯣ
ꯎꯝ
ꯅꯪ ꯕꯣꯜꯁꯤꯕꯨ ꯅꯪꯗꯤ ꯀꯅꯥꯗ ꯁꯞꯄꯣꯔꯠ ꯇꯧꯔꯤꯕ
ꯏꯁ ꯑꯩꯈꯣꯏꯗꯤ ꯅꯌꯥꯝꯕ ꯃꯦꯁꯤꯅꯤ ꯀꯩꯅꯣ ꯃꯦꯁꯤ ꯍꯥꯏꯔꯗꯤ ꯂꯤꯒꯧꯔꯦ ꯑꯔꯖꯦꯟꯇꯤꯅꯥ
ꯑꯣ ꯃꯦꯁꯤ ꯍꯥꯏꯈ꯭ꯔꯗꯤ ꯂꯣꯏꯔꯦꯅꯦ ꯑꯩꯈꯣꯏꯒꯤꯗꯤ ꯅꯠꯇ꯭ꯔꯥ
ꯑꯁ ꯅꯍꯥꯟ ꯀꯩꯅꯣ ꯀꯦꯕ ꯕꯔꯗꯤ ꯒꯥ ꯁꯅꯥꯕꯗꯣ
ꯑꯁ ꯑꯩꯗꯤ ꯃꯤꯍꯨꯟ ꯌꯥꯎꯗ꯭ꯔꯦ ꯃꯤꯍꯨꯟ ꯌꯥꯎꯗ꯭ꯔꯦ ꯑꯩꯅ ꯕꯦꯠꯇꯤꯡ ꯇꯧꯕꯤꯔꯦ ꯑꯥꯔꯖꯦꯟꯇꯤꯅꯥ-ꯑꯥꯔꯖꯦꯟꯇꯤꯅꯥꯁꯦ ꯔꯤꯒꯨꯂꯔ ꯇꯥꯏꯝ ꯃꯤꯅꯤꯠ ꯅꯥꯏꯟꯇꯤꯁꯤꯗ ꯉꯝꯒꯅꯤꯅ ꯑꯩꯖꯦ ꯑꯁ ꯕꯦꯒꯀ ꯂꯨꯄꯥ ꯆꯥꯝꯃꯒ ꯊꯥꯕꯤꯔꯦ ꯑꯗꯨꯒꯗꯤ ꯏꯁ
ꯅꯪ ꯋꯥꯟ ꯋꯤꯛꯁ ꯕꯤꯗ ꯁꯅꯕ꯭ꯔꯣ ꯋꯥꯟ ꯋꯤꯛꯁ ꯕꯤ ꯇ ꯋꯥꯟ ꯋꯤꯛꯁ ꯕꯤ ꯇ ꯑꯣ ꯄꯔꯤꯃꯦꯁ ꯑꯗꯨ ꯑꯩ ꯇꯧꯕ ꯍꯩꯇꯦꯅꯦ ꯀ ꯋꯥꯟ ꯑꯦꯛꯁꯄꯤꯗꯀ ꯆꯞ ꯃꯥꯟꯅꯕ꯭ꯔꯣ
ꯆꯞ ꯃꯥꯟꯅꯕꯅꯦꯗ ꯑꯗꯨꯝ ꯎꯝ ꯌꯥꯝ ꯈꯦꯠꯅꯕꯗꯤ ꯅꯠꯇꯦꯗ
ꯑꯣ ꯑꯗꯨ ꯋꯥꯟ ꯍꯟꯗ꯭ꯔꯦꯗ ꯀꯩꯅꯣ ꯕꯦꯠ ꯇꯧꯔꯗꯤ ꯑꯔꯖꯦꯟꯇꯤꯅꯥ ꯉꯝꯗꯤ ꯀꯌꯥꯃꯨꯛ ꯐꯪꯕ ꯋꯥꯟ ꯄꯣꯏꯟ ꯖꯤꯔꯣ ꯋꯥꯟ ꯋꯥꯟ ꯄꯣꯏꯟ ꯋꯥꯟ ꯑꯗꯨ ꯄꯣꯝꯕ ꯈꯛꯇ ꯑꯣꯏꯔꯕꯝꯅꯤꯗ
ꯋꯥꯟ ꯄꯣꯏꯟ ꯋꯥꯟ ꯋꯥꯟ ꯄꯣꯏꯟ ꯋꯥꯟꯗꯤꯅꯦ ꯀꯩꯅꯣꯅꯦ ꯑ ꯂꯨꯄꯥ ꯇꯔꯥ ꯀꯨꯟ ꯈꯛꯇꯅꯦ ꯐꯪꯉꯤꯁꯦ ꯑꯩꯈꯣꯏꯅ ꯊꯥꯕ ꯄꯩꯁꯥꯗꯒꯤ ꯇꯨ-ꯇꯨ ꯌꯧꯔꯗꯤ ꯗꯨꯝ ꯌꯥꯔꯦ ꯇꯨꯕꯨ ꯌꯧꯔꯗꯤ ꯇꯪꯈꯥꯏ ꯌꯧꯔꯦ ꯄꯩꯁꯥ ꯉꯔꯥꯡ ꯑꯩ ꯃꯣꯔꯨꯀꯣꯒꯤ ꯊꯥꯏꯕ ꯂꯨꯄꯥ ꯌꯥꯡꯈꯩ ꯊꯥꯏꯕ ꯃꯣꯔꯣꯀꯣꯁꯦ ꯑꯍꯥꯟꯕꯗꯗꯤ ꯃꯣꯏꯅ ꯀꯥꯒꯅꯤ ꯍꯥꯏꯅ ꯂꯩꯕꯅꯦꯕ ꯀꯅꯥꯗꯥꯁꯦ ꯑꯗꯨꯅ ꯑꯣ ꯋꯥꯟ ꯄꯣꯏꯟ ꯋꯥꯟ ꯄꯣꯏꯟ ꯐꯥꯏꯚꯅ ꯂꯩꯕꯅꯦ ꯑꯣꯠꯁꯇꯣ ꯋꯥꯟ ꯄꯣꯏꯟ ꯐꯥꯏꯚ ꯑꯣꯏꯕꯒꯤ ꯄꯩꯁꯥꯥ ꯆꯥꯎꯗꯦꯕ ꯑꯗꯣ ꯕꯣꯜ ꯍꯧꯕ ꯉꯥꯏꯔꯦꯕ ꯕꯣꯜ ꯍꯧꯕ ꯍꯦꯛ ꯍꯧꯕꯗ ꯀꯅꯅꯥ-ꯀꯅꯥꯗꯥꯅ ꯕꯣꯜ ꯑꯁꯨꯝ ꯁꯨꯝ ꯇꯛꯁꯜꯂꯛꯄꯗꯒꯤꯀꯣ ꯁꯝ ꯆꯁꯜꯂꯛꯄꯒꯤ ꯑꯣꯠꯁꯦ ꯃꯣꯔꯣꯀꯣꯁꯦ ꯑꯃꯨꯛ ꯆꯥꯎꯈꯠꯂꯛꯑꯦ ꯇꯨ ꯌꯧꯁꯜꯂꯛꯑꯦ ꯑꯣꯠꯁꯦ ꯑꯗꯩꯗꯤ ꯃꯣꯔꯀꯣꯗ ꯊꯥꯖꯤꯜꯂꯦ ꯂꯨꯄꯥ ꯌꯥꯡꯈꯩ ꯊꯥꯖꯤꯜꯂꯦ ꯂꯨꯄꯥ ꯌꯥꯡꯈꯩ ꯐꯪꯉꯦ ꯀꯦꯁ ꯑꯥꯎꯠ ꯂꯨꯄꯥ ꯆꯥꯃ-ꯆꯥꯝꯃꯒ ꯃꯔꯤ
ꯑꯗꯨ ꯏꯕꯦꯇꯔꯗꯨꯣ ꯈꯪꯕ꯭ꯔꯣ ꯚꯗꯔ ꯄꯥꯕꯤꯗ ꯍꯣꯏ
ꯑꯩ ꯑꯗꯨꯗꯤ ꯄꯥꯏꯗꯦ
ꯑꯗꯨꯕꯨ ꯅ ꯑꯗꯨꯒ ꯑꯃ ꯆꯞ ꯃꯥꯟꯅꯕꯅꯤꯗ ꯍꯣꯏ
ꯆ ꯑ ꯋꯥꯟ ꯅꯁ ꯕꯦꯗꯠꯇꯣ ꯑꯩ ꯀꯩꯅꯣ ꯄꯣꯏꯟꯠ ꯐꯪꯗꯕꯗꯨꯏꯅꯦ
ꯐꯣꯟꯅꯗ
ꯎꯝ ꯑꯥꯏ ꯑꯣ ꯑꯦꯁꯇ ꯐꯪꯗꯕ ꯀꯩꯅꯣꯗꯣ ꯋꯥꯟ ꯑꯦꯛꯁ ꯄꯦꯠꯇꯣ
ꯎꯝ ꯑꯩꯉꯣꯟꯗꯗꯤ ꯂꯩꯕꯅꯦ ꯋꯥ ꯅꯦꯛꯁ ꯋꯤꯛꯇꯣ
ꯑꯗꯣ ꯀꯩꯅꯣ ꯑꯩ ꯀꯩꯅꯣ ꯑꯦꯞ ꯏꯁꯇꯣꯔꯗꯒꯤ ꯗꯥꯎꯟꯂꯣꯗꯇꯤ ꯇꯧꯋꯦꯕ ꯑꯗꯣ ꯔꯤꯖꯟ ꯆꯦꯟꯖ ꯇꯧꯔꯒ ꯗꯥꯎꯟꯂꯣꯗ ꯇꯧꯕ ꯑꯗꯨꯒ ꯋꯥꯔꯅꯦꯁ ꯄꯦꯠ ꯑꯁꯦꯡꯕ꯭ꯔꯥ ꯁꯦꯡꯗꯕ꯭ꯔꯗꯤ ꯈꯪꯗꯦ ꯑꯩ ꯌꯦꯡꯗꯤ ꯌꯦ ꯑꯗꯨ ꯂꯩꯕꯨꯗꯤ ꯂꯩ ꯐꯣꯟꯅꯗ ꯍꯧꯖꯤꯛ
ꯑꯦ ꯀꯩꯅꯣ ꯃꯣꯏ ꯂꯣꯗꯤꯡ ꯍꯦꯛ ꯂꯣꯗꯤꯡ ꯇꯧꯔꯀꯥꯟꯗ ꯂꯣꯗꯤꯡ ꯂꯣꯗꯤꯡ ꯇꯧꯔꯀꯥꯟꯗ ꯀꯩꯅꯣ ꯐꯨꯠꯕꯣꯜꯒꯤ ꯐ꯭ꯂꯦꯛ ꯃꯥꯌꯥꯝ ꯊꯣꯛꯄꯅꯤ ꯇꯥꯛ-ꯇꯥꯛ ꯊꯥꯛ-ꯇꯥꯛ ꯍꯥꯏꯅꯀꯣ ꯂꯣꯗꯤꯡ ꯇꯣ ꯇꯇ
ꯑꯩ ꯗꯥꯎꯟꯂꯣꯗ ꯇꯧꯐꯝ ꯈꯪꯗꯕꯒꯤ ꯍꯧꯖꯤꯛ ꯃꯥꯏ ꯃꯃꯤꯡꯁꯦ ꯒꯥꯔꯗꯦꯟ ꯕ꯭ꯂꯨꯝꯒ ꯍꯥꯏꯖꯤꯜꯂꯦꯕ
ꯑꯦ ꯑꯗꯨ ꯀꯩꯅꯣ ꯀ꯭ꯔꯣꯝꯅ ꯑꯣꯏꯅ ꯇꯧ ꯀꯩꯅꯣ ꯋꯥꯗꯦꯛꯁꯨ ꯅꯠꯇ꯭ꯔꯒ ꯃꯤꯗ ꯔꯤꯐꯔ ꯇꯧꯕꯤꯔꯛꯑꯣ ꯀꯩꯅꯣ ꯍꯥꯏꯔꯛꯑꯣ ꯎ ꯍꯥ ꯅꯠ ꯅꯠꯇꯦꯗ ꯑꯗꯨ ꯃꯅꯩ ꯁꯄꯦꯠꯇꯣ ꯑꯗꯣ ꯃꯣꯏꯗꯤ ꯀꯩꯅꯣ ꯂꯤꯁꯤꯡ ꯑꯃ ꯌꯧꯗꯗꯤ ꯋꯤꯗ꯭ꯔꯣ ꯇꯧꯕ ꯌꯥꯗꯕꯅꯦ
ꯑꯦ ꯑꯗꯨꯗꯤ ꯇꯜꯂꯦꯗ ꯍꯧꯖꯤꯛ ꯄꯥꯔꯤ ꯃꯦꯁꯇꯤ ꯋꯤꯗ꯭ꯔꯣ ꯇꯧꯕ ꯑꯗꯨꯝ ꯌꯥꯏ
ꯑꯣ ꯑꯗꯨ ꯀꯩꯅꯣ ꯑꯗꯨ ꯗꯤꯄꯣꯖꯤꯠ ꯇꯧꯕꯗꯁꯨ ꯊ꯭ꯔꯤ ꯍꯟꯗ꯭ꯔꯦꯗ ꯅꯠꯇꯗꯤ ꯌꯥꯔꯣꯏꯕ ꯃꯤꯅꯤꯃꯝ
ꯑꯣ ꯀꯩꯅꯣ ꯗꯤꯄꯣꯖꯤꯠ ꯍꯣꯏ ꯑꯩꯈꯣꯏꯒꯤꯁꯨ ꯆꯍꯨꯝ ꯊꯝꯃꯦ ꯑꯗꯨꯒ ꯄꯦ ꯇꯧꯕꯁꯨ ꯂꯨꯄꯥ ꯀꯨꯟ ꯃꯤꯅꯤꯃꯝ
ꯑꯗꯨ ꯃꯣꯏ ꯋꯤꯗꯣ ꯋꯥꯔꯜꯗꯤ ꯑꯗꯨꯝ ꯄꯨꯡꯌꯥ ꯌꯥ ꯃꯥꯜꯂꯦ ꯃꯣꯏꯁꯦ
ꯎꯝ
ꯇꯣꯞꯄ ꯃꯅꯥꯗꯦꯕ
ꯑꯁꯤ ꯂꯤꯡ ꯑꯁꯤ ꯌꯥꯎꯕ ꯅꯠꯇ꯭ꯔꯣ ꯄꯔꯤꯃꯦꯁꯇꯣ
ꯑꯥꯎ ꯂꯤꯡꯗꯣꯏꯅꯦ ꯑꯩ ꯇꯧꯔꯤꯁꯦ ꯑꯩ ꯑꯦꯞꯁ ꯅꯠꯇꯦ ꯍꯥꯞꯄꯤꯁꯦ ꯂꯤꯡꯗ ꯌꯦꯡꯉ ꯇꯧꯔꯤꯅꯦ ꯏꯃꯥꯟꯅꯕ ꯑꯃꯗꯤ ꯍꯪꯉ ꯉꯔꯥꯡ ꯅꯣꯏ ꯅꯣꯏ ꯅ ꯅꯪ ꯉꯔꯥꯡꯗꯤ ꯄꯦꯅꯥꯜꯇꯤ ꯀꯥꯎꯕ ꯆꯠꯇ꯭ꯔꯕꯣ ꯑꯁꯤ ꯂꯝꯁꯥꯡꯒꯤꯗ
ꯆꯠꯇꯦꯗ ꯅꯗꯤ ꯕꯣꯁ ꯁꯥꯕ ꯆꯠꯂꯦ ꯂꯪꯖꯤꯡꯗ ꯑꯗꯨꯝ ꯍꯟꯗꯛꯇꯤ ꯅꯪꯁꯤ ꯈꯔ ꯐꯤꯠ ꯑꯣꯏꯗ꯭ꯔꯗꯤ ꯌꯥꯗꯦꯕ
ꯑꯦ ꯀꯅꯥꯒꯤ ꯀꯅꯥꯒꯤ ꯇꯤꯝꯗ
ꯑꯗꯨꯈꯣ ꯃꯤ ꯑꯩ ꯑꯩꯈꯣꯏ ꯑꯁꯤ ꯂꯩꯀꯥꯏꯁꯤꯡꯗ ꯑꯗꯨꯝ ꯆꯠꯄꯅꯤꯔ ꯃꯊꯥꯒꯤ ꯒ꯭ꯔꯥ ꯑꯆꯧꯕꯗꯣ
ꯂꯥꯡꯖꯤꯡ ꯇꯞ ꯑꯆꯧꯕꯗꯣ
ꯍꯣꯏ ꯑꯗꯨꯗ ꯍꯥꯏꯗꯤ ꯅꯨꯡꯊꯤꯤꯟꯗꯀꯣ
ꯄꯨꯡ ꯃꯉꯥꯗ ꯀꯩꯅꯣ ꯇꯧꯔꯗꯤ ꯃꯣꯏ ꯄ꯭ꯔꯦꯛꯇꯤꯁ ꯇꯧꯕ ꯐꯨꯠꯕꯣꯜ ꯀ꯭ꯂꯕꯁꯤꯡ ꯂꯣꯏꯈ꯭ꯔꯅꯤ
ꯑꯗꯨꯒ ꯑꯗꯨ ꯑꯗꯨꯝ ꯁꯥꯟꯔꯅꯤ ꯍꯥꯏꯗꯤ ꯀꯩꯅꯣ ꯃꯦꯠꯁ ꯑꯩꯈꯣꯏ ꯐꯤꯛꯁꯤꯡ ꯃꯦꯠꯁ ꯖꯔꯄꯦꯒꯨꯝꯕ ꯑꯁꯤꯒꯨꯝꯕ ꯁꯥꯟꯅꯕ ꯂꯩꯇ꯭ꯔꯗꯤꯀꯣ ꯃꯦꯁꯂꯗꯨ ꯑꯗꯨꯝ ꯁꯥꯝ ꯆꯠꯂ ꯚꯥꯏ
ꯏꯆꯝ ꯆꯝꯅ ꯑꯗꯨꯝ ꯁꯥꯟꯅꯕ ꯎꯝ ꯑꯗꯣ ꯉꯔꯥꯡ ꯄꯦꯅꯥꯜꯇꯤ ꯀꯥꯕꯗ ꯂꯩꯦ
ꯎꯝ ꯅꯍꯥꯟ ꯅꯪ ꯆꯅꯍꯧꯗꯕꯗꯣ ꯇꯥꯕ꯭ꯔꯣ ꯍꯥ
ꯅꯍꯥꯟꯒꯤꯗꯨꯗꯤ
ꯎꯝ
ꯅꯍꯥꯟ ꯒꯤꯗꯨꯗꯤ ꯌꯥꯗꯕ꯭ꯔꯩꯅ ꯗꯥꯎꯁꯨꯡꯂꯩ ꯂꯩꯇ꯭ꯔꯦ ꯀꯗꯥꯏꯗꯒꯤ
ꯅꯪ ꯍꯟꯗꯛꯁꯤ ꯌꯥꯝ ꯅꯣꯏꯔꯦ ꯑꯁꯦꯡꯕꯅꯦ ꯑꯗꯨꯗ ꯃꯤꯠꯇꯣ ꯑꯩ ꯎꯕ ꯀꯥꯟꯗ
ꯑꯥ ꯍꯧꯖꯤꯛ ꯑꯃꯨꯛ ꯈꯔ ꯀꯩꯅꯣ ꯇꯧꯔꯦ ꯕꯣꯜ ꯁꯥꯟꯅꯕ ꯑꯃ ꯍꯧꯔꯦꯕ ꯕꯣꯜ ꯁꯥꯟꯅꯕ ꯍꯧꯔꯦ ꯋꯥꯛꯑꯥꯎꯠ ꯑꯃꯨꯛ ꯍꯧꯔꯦꯕ ꯑꯗꯨ ꯃꯇꯝꯗꯤ ꯋꯥꯔ ꯇꯧꯗꯦꯍꯦ ꯀꯗꯥꯏꯗꯒꯤ
ꯊꯛꯄꯤ ꯆꯥꯕꯤ ꯈꯔ ꯇꯧꯔꯦꯗ
ꯁꯥꯟꯅꯔꯒ ꯈꯔ ꯍꯞꯇꯥ ꯑꯃꯒꯨꯝꯕꯗ ꯀꯩꯅꯣ ꯈꯔ ꯇꯣꯛꯑꯗꯤꯀꯣ ꯑꯗꯨꯝ ꯄꯨꯛꯇꯣ ꯁꯥꯖꯥ ꯊꯣꯛꯂꯛꯄ ꯄꯨꯅꯤ ꯔꯦꯁ ꯇꯧꯔꯤ
ꯑꯗꯣ ꯔꯦꯁ ꯂꯧꯔꯒ ꯏꯆꯝ ꯆꯝꯅ ꯂꯩꯔꯤ ꯐꯕ ꯏꯆꯝ ꯆꯝꯅꯕ ꯑꯩꯅ ꯀꯩꯅꯣꯗ ꯈꯔꯥ ꯇꯣꯡꯔꯕ ꯔ ꯗꯥ ꯇꯔꯥ ꯇꯣꯢꯔꯕ
ꯑꯣ ꯑꯣ ꯑꯣ ꯑꯣ ꯑꯁ ꯑꯩꯗꯤ ꯑꯗꯨꯒꯨꯝꯕ ꯇꯧꯗ꯭ꯔꯦꯍꯦ ꯀꯨꯏꯔꯦ ꯇꯧꯗꯕ
ꯑꯩ ꯑꯗꯨꯅ ꯑꯩ ꯍꯟꯗꯛ ꯊꯥ ꯂꯦꯞꯈ꯭ꯔꯦ ꯍꯟꯗꯛ ꯊꯥ ꯂꯥꯁ ꯃꯟ ꯖꯨꯟꯒꯤ ꯂꯥꯁ ꯋꯤꯛꯇꯒꯤ ꯑꯩ ꯑꯃꯨꯛ ꯍꯧꯔꯦ ꯐꯖꯅ ꯑꯃꯨꯛ ꯂꯦꯞꯄꯒꯦꯅ ꯍꯧꯔꯛꯑꯁꯨ ꯆꯠꯇ꯭ꯔꯦ ꯍꯟꯗꯛꯇꯤ ꯁꯦꯒꯥꯏꯔꯦ ꯀꯗꯥꯢꯗꯒꯤ
ꯕꯣꯁ ꯍꯥꯏꯁꯤ ꯅꯨꯃꯤꯠꯃ ꯅꯣꯏꯒ ꯀꯩꯅꯣ ꯍꯧꯅꯔꯒ
ꯍꯣꯏꯅꯦ ꯁꯥꯟꯅꯕ ꯌꯥꯏꯅꯦ ꯅꯣꯏꯒꯀꯣ
ꯍꯣꯏ ꯍꯟꯗꯛꯇꯤ ꯑꯩꯈꯣꯏꯁꯨ ꯃꯤ ꯂꯩꯇ꯭ꯔꯕꯅꯤꯅ
ꯀꯥꯏ ꯆꯠꯅꯈ꯭ꯔꯦ
ꯃꯣꯏ ꯁꯤ
ꯀ꯭ꯂꯕꯀꯤꯔꯣ
ꯍꯣꯏ ꯀ꯭ꯂꯕꯀꯤ ꯃꯤꯁꯤꯡꯁꯦ ꯂꯣꯏ ꯆꯠꯅꯈꯔꯥꯕꯅꯦ ꯃꯣꯢ ꯍꯥꯏꯕꯗꯤ ꯑꯁꯤꯒꯨꯝꯕ
ꯀꯦꯝ ꯂꯩꯍꯟꯕ꯭ꯔꯣ ꯍꯟꯗꯛꯇꯤ ꯃꯣ
ꯈꯡꯗꯦ ꯀꯦꯝ ꯂ ꯂꯩꯕ꯭ꯔꯥ ꯂꯩꯇꯕ꯭ꯔꯥ ꯂꯩꯇꯕ ꯃꯥꯂꯦꯗ ꯃ ꯌꯨꯝꯗꯨꯗꯒꯤ ꯆꯠꯅꯕ ꯃꯥꯟꯂꯦ
ꯍꯥꯏꯅꯣ ꯉꯔꯥꯡ ꯃꯦꯠꯁꯇꯣ ꯀꯌꯥꯕꯔꯗꯦꯒꯗꯣ ꯏꯁ ꯑꯥꯔꯖꯦꯟꯇꯤꯅꯥ ꯈꯤꯇꯪ ꯉꯥꯏ ꯄꯣꯗꯕ ꯃꯣꯏ ꯃꯤ ꯑꯃꯗꯨꯅ ꯌꯦꯡꯎ ꯀꯥꯎꯟꯇꯔꯗ ꯉꯥꯛꯇ ꯂꯥꯛꯑꯦꯗ ꯌꯦꯡꯉꯣ ꯑꯁ
ꯎꯝ
ꯍꯧꯖꯤꯛ ꯔꯣꯅꯥꯜꯗꯣꯒꯤ ꯐꯦꯟꯁꯤꯇ ꯑꯃꯨꯛ ꯀꯝꯄ꯭ꯂꯦꯟ ꯇꯧꯔ ꯂꯩꯔꯕꯅꯤ ꯑꯃꯨꯛ ꯄꯦꯅꯥꯜꯇꯤ ꯗꯤ ꯀꯣ ꯐꯣꯜ ꯇꯧꯔꯒ ꯄꯦꯅꯥꯜꯇꯤ ꯄꯤꯗꯦꯅ ꯕꯥꯔꯗꯦꯒ
ꯑꯗꯨ ꯑꯗꯨ ꯈꯜꯂꯨꯅꯦ ꯑꯗꯨꯝ ꯉꯝꯍꯧꯖꯗꯤ ꯑꯁ ꯃꯤ
ꯑꯁ ꯑꯗꯨꯅꯦ ꯑꯁ ꯑꯩ ꯑꯗꯨꯃꯥꯏꯅ ꯈꯜꯂꯛꯏꯅꯦ ꯑꯁ
ꯑꯣ ꯑꯦꯗꯤ ꯐꯣꯟ ꯁꯤꯁꯣꯐ ꯊꯝꯃꯅꯤ ꯑꯗꯨꯝ ꯄꯣꯔꯦ
ꯇꯨꯗꯦꯣ ꯆ
ꯉꯥꯡꯉꯨꯔꯒ ꯀꯣꯟꯅ ꯀꯣꯛ ꯆꯥꯕꯗꯣ
ꯋꯥꯥꯏꯕ ꯍꯥꯏꯗꯤ ꯏꯒ ꯈꯜꯂꯛꯄꯗꯣ
ꯑꯁ ꯔꯤꯄ꯭ꯂꯥꯏ ꯇꯧꯅꯤꯡ ꯇꯧꯅꯤꯡꯉꯁꯨ ꯑꯁ ꯇꯧꯔꯣꯏꯒꯦꯗ ꯀꯩꯀꯥꯟꯅ ꯑꯗꯨꯕ ꯑꯗꯨ ꯀꯩꯅꯣ ꯋꯥꯊꯤ ꯋꯥꯦ ꯉꯥꯡꯅꯔꯦ ꯃꯀꯣꯛꯅ ꯌꯥꯎꯋꯗ ꯃꯥꯗꯅꯦ
ꯑꯩꯗꯤ ꯎꯝ
ꯑꯗꯨꯒ ꯍꯟꯗꯛ ꯕꯖꯥꯔ ꯃꯅꯨꯡꯗ ꯕꯖꯥꯔ ꯃꯅꯨꯡꯗ ꯑꯗ ꯔꯣꯅꯥꯜꯗꯣꯔꯝ ꯁꯤ ꯇꯧꯔ ꯇꯞ ꯊꯧꯕꯗꯨꯗ ꯑꯃ ꯑꯣꯣꯦꯦꯁꯟ ꯀꯃꯥꯏꯅ ꯇꯧꯒꯦ
ꯑ ꯃꯣꯏ ꯏꯠꯇꯕ ꯄ ꯅ ꯃꯒꯩꯅ ꯇꯧꯕꯗꯣ
ꯑꯥ ꯑꯗꯨꯗ ꯃꯁꯝ ꯁꯥꯥꯕ ꯅꯨ ꯋꯥꯗꯣ
ꯌꯥꯕꯅꯤꯅꯦ
ꯀꯩꯅꯣ ꯑꯃ ꯂꯩꯗ
ꯀꯔꯤ
ꯑꯍꯟ ꯐꯨꯠꯕꯣꯜꯁꯦ ꯀꯩꯅꯣ ꯇꯧꯔꯒ ꯊꯥꯗꯣꯛꯑꯣ ꯐꯨꯠꯕꯣꯜꯅ ꯅꯪ ꯊꯥꯗꯣꯛꯇ꯭ꯔꯤꯉꯩꯗ ꯅꯁꯥꯅ ꯈꯪꯅ ꯇꯧꯍꯧꯔꯣ ꯍꯥꯏꯕꯒꯤ ꯀꯣꯆ ꯑꯃ ꯂꯩꯕꯗꯨꯣ ꯑꯗꯨ ꯑꯗꯨ ꯑꯗꯨ ꯔꯨꯅꯥꯜꯗꯨꯗꯣ ꯑꯗꯨ ꯈꯪꯉꯣ ꯆꯪꯒꯗꯕꯅꯦꯕ
ꯑ ꯃꯤ ꯑꯅꯤ ꯃꯤꯟ ꯑꯅꯤ ꯀꯩꯅꯣ ꯃꯥ ꯂꯤꯚꯔ ꯄꯨꯄ ꯂꯒꯅꯦ ꯍꯣꯏ
ꯃꯗꯨꯣꯏ ꯅꯨꯄꯥꯗꯣ ꯒꯦ ꯃꯥꯏ ꯋꯥ ꯉꯥꯡ ꯇ ꯂꯧꯣꯛꯅꯤꯡꯉꯤꯅꯦ ꯃꯥ ꯋꯥꯉ ꯍꯥꯡꯉ ꯃꯗ ꯑꯗꯣ ꯄꯣꯏꯟ ꯄꯣꯏꯟꯗꯗꯤ ꯍꯥꯏꯕꯅꯦꯍꯦ ꯃꯥꯅ
ꯁꯦꯠꯂꯛꯄꯅꯦꯍꯦ ꯂꯦꯖꯦꯅꯤ ꯀꯩꯅꯣ
ꯃꯉꯣꯟꯗ ꯏꯁꯄꯤꯠꯅꯒ ꯍꯥꯏꯕꯗꯣ ꯑꯥ ꯑ ꯑꯗꯨꯅꯦ ꯎꯝ ꯀꯩꯅꯣ ꯀꯩꯅꯣ ꯇꯧꯕꯗꯣ ꯁ꯭ꯄꯤꯠꯅꯒ ꯅꯪ ꯆꯦꯝꯄꯤꯌꯟꯁ ꯂꯤꯛ ꯂꯩꯔꯕꯣꯒ ꯍꯥꯏꯖꯟꯕꯗ ꯟꯗ ꯆꯤꯞ ꯆꯣꯁꯂꯤꯛ ꯂꯩꯕ ꯅꯨꯄꯥꯗ꯭ꯔ
ꯆꯁꯤ ꯀ
ꯃꯥꯁꯦ ꯀꯩꯅꯣ ꯏꯕ꯭ꯔꯥꯍꯤꯝꯕꯨꯖꯅꯔ ꯀꯩꯅꯣꯝ ꯍꯥꯏꯈꯤꯕ ꯃꯉꯣꯟꯗ ꯋꯥ ꯑꯃ
ꯎꯝ
ꯅꯪꯗꯤ ꯔꯣꯅꯥꯜꯗꯣꯒꯤ ꯃꯤꯡ ꯁꯤꯖꯤꯟꯅꯔꯒ ꯐꯦꯟꯁ ꯅꯪꯒꯤ ꯂꯥꯏꯐ ꯏꯁꯇ꯭ꯔꯤꯝꯒꯤꯗꯃꯛꯇ ꯐꯦꯟꯁ ꯇꯥꯟꯕꯅꯦ ꯅꯪꯒꯤ ꯆꯞ ꯀ꯭ꯔꯥꯏꯕꯔ ꯇꯥꯝꯅꯦ ꯍꯥꯏꯅ ꯍꯥꯏꯈꯤꯕ ꯑꯃ ꯂꯩꯕꯅꯦ ꯑꯗꯨꯁꯨ ꯏꯕꯥ ꯍꯕꯨꯁꯤꯅ ꯀꯅꯥꯅ ꯃꯤ ꯑꯃꯅꯗꯤ ꯍꯥꯏꯈꯤꯕ ꯅ ꯑꯗꯨꯗ ꯑꯆꯨꯝꯕꯁꯨ ꯑꯣꯏꯗꯣꯏꯅꯦ ꯑꯗꯨꯗꯣ ꯑꯆꯨꯝꯕꯁꯨ ꯑꯣꯏꯗꯣꯏꯅꯦ ꯑꯗꯨꯅ
ꯍꯧꯖꯤꯛꯇꯤ ꯄꯩꯁꯥ ꯐꯅ ꯄꯥꯏꯈ꯭ꯔꯕꯅꯤ ꯀꯩꯅꯣ
ꯄꯁꯥꯁꯤꯠꯇ ꯄꯥꯏ ꯎꯝ ꯋꯥꯔꯜ ꯀꯞꯁꯨꯗꯥꯝ ꯌꯦꯡꯕ ꯆꯠꯂꯦ ꯑꯗꯨꯒ ꯑꯗꯨ ꯑꯗꯨꯁꯨ ꯚꯤ ꯑꯥꯏ ꯄꯤ ꯔꯨꯝ ꯑꯃ ꯂꯧꯔꯒ ꯆꯠꯅꯤꯡ ꯆꯥꯅꯤꯡ ꯊꯛꯅꯤꯡ ꯊꯛꯅꯤꯡ ꯎꯝ ꯑꯁ ꯑꯉꯥꯡꯗꯤ ꯑꯉꯥꯡꯅꯤꯍꯦ
ꯑꯁ ꯍꯟꯗꯛ ꯇ꯭ꯋꯦꯟꯇꯤ ꯋꯥꯟꯅ ꯇ꯭ꯋꯦꯟꯇꯤ ꯇꯨ ꯂ ꯑꯣꯏꯔꯝꯅꯤ ꯇ꯭ꯋꯦꯟꯇꯤ ꯋꯥꯟꯅ